ꯍꯥꯎ
ꯑꯥꯝ ꯂꯩꯁꯤꯕꯣ
ꯑꯣ ꯇꯠꯈ꯭ꯔꯕ ꯃꯥꯂꯤꯅ ꯑꯩ ꯑꯩꯗꯨ ꯈꯪꯍꯧꯗꯗꯅ ꯃꯈꯣꯟ ꯇꯥꯍꯧꯗꯅ ꯑꯗꯨꯝ ꯋꯥ ꯉꯥꯡ ꯂꯩꯔꯤꯕꯅꯤꯗꯣ
ꯑꯥꯁ
ꯃꯤꯅꯤꯠ ꯑꯃꯃꯨꯛꯇꯤ ꯑꯃ ꯃꯈꯥꯏꯃꯨꯛ ꯐꯥꯔꯝꯒꯗ ꯃꯤꯅꯤꯠ ꯑꯃꯒ ꯃꯈꯥꯏ ꯍꯥꯏꯇꯥꯔꯦ ꯑꯗꯨꯃꯥꯏ ꯍꯥꯏꯗꯤ ꯋꯥꯡꯅ ꯉꯝꯅꯤꯅ
ꯃꯤꯠꯁꯤꯗ ꯀꯩꯅꯣ ꯈꯔ ꯅꯨꯡꯉꯥꯏꯇꯕ ꯀꯩꯅꯣꯝ ꯇꯧ
ꯅꯦꯠꯀꯦ ꯍꯥꯏꯕꯨ ꯀꯔꯤꯗ ꯅꯨꯡꯉꯥꯏ ꯍꯥꯏꯕ꯭ꯔꯥ ꯄꯩꯁꯥ ꯀꯥꯞꯄꯝꯗꯥꯏꯒꯤ ꯍꯥꯏ ꯇꯔꯦ ꯄꯩꯁꯥꯁꯦ ꯃꯣꯏꯗ ꯆꯪꯈ꯭ꯔꯅꯤꯗꯅ
ꯑꯗꯨꯒꯨꯝꯕ ꯃꯣꯏ ꯍꯥꯏꯗꯤꯀꯣ ꯃꯣꯏꯒꯤ ꯅꯨꯡꯉꯥꯏꯕ ꯃꯇꯥꯡ ꯑꯊꯇꯩꯗꯗꯤ ꯀꯩ ꯅꯨꯡꯉꯥꯏ ꯑꯩꯈꯣꯏꯗ ꯀꯔꯤꯝ ꯅꯨꯡꯉꯥꯏꯇꯦ ꯐꯣꯟ ꯇꯧꯕꯒꯤ ꯌꯥꯗꯕꯒꯤ ꯑꯗꯨꯒꯨꯝꯕꯗ ꯈꯔ ꯋꯥꯏ ꯍꯥꯏꯗꯤ ꯑꯦꯁ ꯇꯧꯧꯕ ꯌꯥꯗ꯭ꯔꯗꯤ ꯀꯥꯏꯅ ꯈꯟꯕꯣꯏ ꯄꯩꯁꯥ ꯀꯥꯗꯕꯨ ꯀꯅꯥ ꯇꯧꯗꯣꯏꯅꯣ ꯑꯃꯅꯤꯒꯤ ꯋꯥꯅꯤ ꯑꯗꯨ ꯃꯣꯏꯗꯗꯤ ꯌꯥꯝ ꯅꯨꯡꯉꯥꯏꯈ꯭ꯔꯕ ꯄꯩꯁꯥ ꯃꯌꯥꯝꯁꯨ ꯌꯦꯡꯂꯡꯉꯨꯕꯗꯔ ꯇꯧꯔꯨꯔꯤꯁꯦ ꯑꯗꯨꯒ ꯃꯣꯏꯁꯤꯕꯨ ꯅꯦꯠ ꯐꯖꯅ ꯀꯩꯅꯣ ꯇꯧꯗ꯭ꯔꯤꯁꯤꯅꯤ ꯃꯁꯤ ꯕꯣꯔꯣ ꯅꯨꯡꯉꯥꯏꯔꯒ ꯅꯨꯡꯉꯥꯏꯇꯦꯒ ꯖꯒꯥ ꯈꯔꯅ ꯀꯩꯅꯣ ꯁꯝꯅꯤ ꯑꯗꯨꯗꯒꯤ ꯃꯅꯨꯡ ꯈꯛꯇꯪ ꯆꯪꯁꯤꯜꯂꯒꯅ ꯑꯃꯨꯛ ꯅꯨꯡꯉꯥꯏ ꯀꯥꯏ ꯇꯧ ꯆꯪꯖꯟꯕꯩ ꯌꯥꯝ ꯁꯥꯡꯅ ꯆꯪꯁꯤꯟꯗ꯭ꯔꯁꯨ ꯅꯠꯇ꯭ꯔꯣ ꯌꯥꯗꯦꯕ ꯇꯧꯔꯤꯁꯦ
ꯑꯣꯝ
ꯔꯖꯤ ꯀꯥꯖ
ꯑꯗꯨ ꯍꯥꯏꯔ ꯂꯝ
ꯑꯩꯒꯤꯗꯔꯥ ꯅꯪ ꯑꯩ ꯒꯤꯗꯩꯔ ꯐꯣꯟꯁꯦ ꯆ꯭ꯔꯤ ꯇꯧꯕ ꯃꯈꯣꯟ ꯑꯃ ꯊꯣꯛꯑꯦ ꯑꯩꯒꯤꯗꯩ ꯑꯣꯏꯗꯣꯏꯔꯥ ꯈꯪꯗꯦ
ꯑ ꯈꯪꯗꯦ ꯑꯩꯒꯤꯗꯩꯗꯤ ꯊꯣꯛꯄꯗꯤ ꯃꯈꯣꯟ ꯇꯥꯗꯦ
ꯎꯝ
ꯍꯧꯖꯤꯛꯁꯨ ꯌꯥꯝ ꯊꯣꯛꯈ꯭ꯔꯕ ꯃꯔꯛ ꯃꯔꯛꯇꯕ
ꯑꯧ ꯑꯃꯨꯛ ꯑꯃꯨꯛ ꯊꯣꯛꯂꯛꯄ
ꯑꯣ ꯀꯔꯤ ꯑꯣꯏꯗꯣꯔꯤꯕꯖꯥꯠꯅꯣ ꯑꯩꯁꯨ ꯈꯪꯗꯔꯤꯅꯦ ꯑ ꯇꯔꯒꯅ ꯎ
ꯐꯣꯟ ꯄꯣꯛꯈꯥꯏꯔꯝꯗꯥꯏꯒꯤꯗ ꯈꯪꯗ꯭ꯔꯦ
ꯄꯣꯗꯤ ꯄꯣꯈꯥꯏꯔꯣꯏꯗ ꯄꯈꯥꯏꯔꯒ
ꯐꯣꯟꯁꯦ ꯁꯥꯒꯠꯂꯗꯤ ꯄꯣꯛꯈꯥꯏꯕ꯭ꯔꯥ
ꯃꯥꯒꯤ ꯐꯣꯟ ꯐꯣꯟꯗꯁꯨ ꯂꯩꯗ ꯍꯥꯏꯗꯤ ꯑꯩꯈꯣꯏꯒꯤ ꯐꯣꯟꯁꯦ ꯌꯥꯝ ꯍꯦꯟꯅ
ꯈꯔ ꯑ ꯑꯦ ꯗ꯭ꯔꯥꯒꯟ ꯍꯥꯏꯕ꯭ꯔꯥ ꯀꯔꯤ ꯀꯔꯤ ꯅꯠꯇꯦ ꯑꯦꯁ ꯗ꯭ꯔꯥꯒꯟ ꯍꯥꯏꯌꯦ ꯁ꯭ꯅꯦꯞ ꯗ꯭ꯔꯒꯟ ꯁꯥꯟꯅꯕ꯭ꯔꯥ ꯀꯩꯅꯣ ꯂꯩꯕꯗꯣ ꯑꯗꯨꯒꯨꯝꯕꯗꯣ ꯈꯔ ꯋꯥꯡꯈ꯭ꯔꯗꯤ ꯋꯥꯡꯕ ꯅꯠꯇ꯭ꯔꯒꯅ ꯏꯁꯅꯦꯦꯛ ꯗ꯭ꯔꯥꯒꯟꯒꯨꯝꯕ ꯌꯥꯎꯕ ꯑꯗꯨꯗꯒꯤ ꯃꯤ ꯃꯤ ꯒꯤ ꯐꯣꯟꯁꯦ ꯑꯩ ꯀꯌꯥꯗꯤ ꯈꯪꯗꯦꯀꯣ ꯑꯗꯨꯁꯨ ꯈꯔ ꯋꯥꯡꯕ ꯀꯩꯅꯣ ꯇꯧꯕ ꯑꯗꯨꯗꯒꯤ ꯐꯣꯟꯁꯦ ꯑꯃ ꯇꯧꯔꯤꯀꯥꯟꯗꯗ ꯐꯣꯟ ꯆꯥꯔꯖꯔ ꯇꯧꯔ ꯄꯥꯏꯕꯤꯗꯕ ꯑꯗꯨꯗꯒꯤ ꯇꯧꯕ ꯃꯌꯥꯝꯁꯤꯗ ꯆꯨꯝꯅꯒꯤ
ꯀꯣꯜ ꯋꯥꯔꯤ ꯁꯥꯟꯅꯕꯅ ꯁꯥꯟꯅꯕ ꯑꯗꯩ ꯆꯥꯔꯖꯔ ꯇꯧꯗꯕ ꯇꯧꯗꯕ ꯑꯗꯒꯤ ꯐꯖꯅ ꯑ ꯈꯔ ꯈꯔ ꯀꯝꯗꯤ ꯆꯂꯦ ꯇꯁꯦ ꯑꯗꯨꯒ ꯑꯩꯈꯣꯏꯒꯤ ꯑꯃ
ꯁꯤꯗ ꯑꯃꯨꯛ ꯇꯨꯝ ꯊꯣꯛꯈꯤꯅꯤ ꯃꯤꯅꯤꯠ ꯇꯔꯥ ꯐꯥ ꯂꯣꯏꯔꯒꯗꯤ ꯇꯨꯝꯃꯣꯍꯦ
ꯍꯣ ꯍꯣ ꯍꯣ ꯍꯣ ꯍ ꯑꯩꯈꯣꯏꯒꯤ ꯐꯣꯟꯗꯨꯁꯨ ꯂꯩꯌꯦꯕ ꯑꯩꯈꯣꯏꯒꯤ ꯏꯁꯅꯦꯞ ꯗ꯭ꯔꯥꯒꯣꯟꯗꯨꯗꯒꯤ ꯃꯥꯒꯤ ꯐꯤꯆꯔꯁ ꯈꯔ ꯅꯨꯡꯉꯥꯏꯕ ꯐꯤꯆꯔꯁ ꯅꯨꯡꯉꯥꯏꯕ ꯍꯥꯏꯔꯒꯁꯨ ꯄꯣꯛꯈꯥꯏꯒꯟꯕ ꯂꯩꯌꯦꯕ ꯐꯣꯟ ꯐꯣꯟꯁꯦ ꯑꯗꯨꯕꯨ ꯈꯔ ꯅꯨꯡꯗꯥꯡꯗ ꯇꯨꯝꯃꯒꯗꯤ ꯐꯖꯅ ꯅꯥꯁꯦꯛꯇ ꯊꯝꯃꯝꯕ ꯑꯩꯈꯣꯏꯒꯤ ꯀꯣꯇꯟꯒꯨꯝꯕ ꯑꯣꯏꯕ ꯅꯠꯇ꯭ꯔꯒꯅ ꯈꯔ ꯍꯥꯏ ꯇꯔꯦ ꯁꯥꯒꯠꯂꯛꯄ ꯊꯨꯕ ꯍꯥꯏꯇꯥꯔꯦ ꯐꯣꯟꯗꯀꯣ ꯑꯗꯨꯒꯨꯝꯕꯁꯦ
ꯑꯩꯈꯣꯏꯒꯤ ꯐꯤꯗꯨꯒꯤ ꯃꯅꯥꯛꯇ ꯑꯣꯏꯔꯁꯨ ꯏꯅꯥꯛꯇ ꯑꯣꯏꯔꯁꯨ ꯊꯝꯗꯕꯗꯤ ꯐꯩꯌꯦꯕ ꯀꯣ ꯃꯥꯒꯤ ꯐꯣꯟꯗꯒꯤ ꯊꯣꯛꯂꯛꯂꯤꯕ ꯃꯥꯒꯤ ꯇꯨꯝꯕꯁꯦ ꯌꯥꯝ ꯐꯠꯇꯦꯅꯀꯣ ꯑꯩꯈꯣꯏꯁꯨ ꯊꯝꯗꯤ ꯊꯝꯃꯤꯗꯨꯏꯁꯨ ꯈꯤꯇꯪ ꯁꯨꯃꯥꯏꯗ ꯇꯧꯔꯒꯕꯨꯗꯤ ꯅꯥꯆꯦꯛꯇ ꯈꯔ ꯏꯟꯊꯣꯛꯑ ꯊꯝꯃꯤꯅꯦꯕ ꯅꯠꯇ꯭ꯔꯥ ꯑꯗꯣ ꯃꯅꯨꯡ ꯆꯪꯁꯤꯜꯂꯗꯤ ꯏꯁ ꯄꯨꯔꯥ ꯕꯦꯔꯥꯅꯦꯃꯤ ꯇꯪꯉꯨ ꯆꯥꯕ ꯂꯣꯏꯈꯤꯕꯒꯤ
ꯑꯩ ꯀꯨꯝꯗ꯭ꯔꯦ ꯉꯁꯤꯗꯤ
ꯑꯣ
ꯃꯣꯔꯅꯤꯡꯗ ꯑꯣꯏꯅ ꯀꯩꯅꯣ ꯇꯧꯔꯒꯦꯅ ꯐꯦꯡ ꯃꯐꯝꯗꯣ ꯈꯔ ꯃꯝꯕꯒꯤ ꯀꯨꯝꯕꯗꯣ ꯅꯨꯡꯉꯥꯏꯇꯕ
ꯐꯩꯌꯦ ꯐꯩꯌꯦ ꯍꯥꯏꯗꯤ
ꯁꯦ ꯍꯩꯅꯧꯅꯦ
ꯑꯥ
ꯕꯖꯥꯔꯗ ꯍꯩꯅꯧ ꯑꯁꯪꯕꯁꯦ ꯃꯨꯜꯂꯛꯄ ꯃꯇꯝ ꯑꯣꯏꯕꯩꯔꯥ ꯑꯁꯪꯕꯁꯤ ꯖꯤꯔꯤꯄꯥꯛ ꯐꯪꯅꯗ ꯕꯖꯥꯔꯂꯥ
ꯑ ꯁꯪꯕꯁꯦ ꯑꯩꯈꯣꯏꯅ ꯐꯪꯗꯦꯅ ꯈꯜꯂꯤꯁꯦ ꯐꯪꯗꯤ ꯐꯪꯉꯦꯕ ꯑꯩꯈꯣꯏꯒꯤ ꯑꯁꯪꯕ ꯃꯌꯥꯝ ꯉꯥꯛꯇꯅꯦ ꯄꯥꯜꯂꯤꯁꯦ ꯑꯃꯨꯟꯕ ꯈꯔꯗꯨ ꯇꯪꯉꯗꯤ ꯍꯦꯛ ꯄꯨꯊꯣꯔꯛꯄ ꯏꯛꯄ ꯑꯗꯨꯗꯒꯤ ꯈꯇꯪ ꯈꯛ ꯑꯩꯈꯣꯏꯒꯤ ꯎ
ꯑꯁꯪꯕꯗꯨꯗꯩ ꯈꯤꯇꯪꯈꯛ ꯂꯩꯁꯤꯜꯂꯛꯄ ꯍꯥꯏꯒꯗ꯭ꯔꯥ ꯈꯤꯇꯪ ꯃꯨꯟꯕ ꯆꯪꯉꯛꯄ ꯑꯁꯤꯒꯨꯝꯕꯁꯤꯅꯦꯕ ꯍꯦꯛꯂꯩꯁꯤꯡꯁꯦ ꯑꯗꯨꯒ ꯍꯧꯖꯤꯛ ꯈꯔ ꯆꯥꯎꯔꯒ ꯄꯩꯁꯥꯃꯨꯛ ꯇꯥꯟꯕ ꯌꯥꯅꯕꯅꯦꯅ ꯊꯝꯃꯤꯅꯦꯕ ꯃꯣꯏꯁꯦ ꯑꯗꯨꯗꯒꯤ ꯈꯔ ꯑꯃ ꯍꯦꯛꯄꯗꯨꯗꯁꯨ ꯑꯁ ꯑꯁꯪꯕꯁꯨ ꯆꯥꯅꯤꯡꯕ ꯌꯥꯎꯔꯒꯗꯤ ꯄꯨꯂꯞ ꯑꯗꯨꯃꯥꯏꯅ ꯇꯧꯕ ꯀꯥꯡꯕꯨ ꯑꯃꯁꯨ ꯂꯩꯅꯦꯕ ꯑꯗꯨꯕꯨꯗꯤ ꯑꯗꯨꯁꯨ ꯑꯅꯝꯕꯅ ꯑꯁꯪꯕ ꯂꯩꯅ ꯇꯧꯔꯤꯅꯤꯗ ꯃꯤ ꯈꯔ ꯑꯃꯅ
ꯃꯤ ꯈꯔ ꯑꯃꯅ ꯀꯩꯅꯣ ꯇꯧꯕ ꯍꯥꯏꯇꯥꯔꯦ ꯑꯩꯈꯣꯏꯒꯤ ꯀꯩ ꯍꯥꯏꯔꯦ ꯃꯤ ꯈꯔ ꯑꯃꯅꯗꯤ ꯈꯔ ꯑꯗꯨꯒꯤ ꯄꯣꯠꯁꯛ ꯍꯥꯏꯗꯤ ꯍꯩꯅꯧ ꯀꯁꯦ ꯑꯗꯨ ꯈꯔ ꯀꯩꯅꯣ ꯇꯧꯕꯩ ꯍꯥꯏꯇꯥꯔꯦ ꯎꯝ ꯀꯩ ꯍꯥꯏꯖꯔꯦ ꯋꯥꯁꯦ ꯍꯥꯏꯒꯦ ꯇꯧꯕ ꯋꯥꯁꯦ ꯀꯥꯎꯏꯁꯤ ꯎꯗ꯭ꯔꯥ
ꯎꯝ
ꯌꯥꯔꯕꯅꯦꯃꯤ ꯐꯖꯅ ꯑꯗꯣ ꯈꯪꯗꯦ ꯍꯩꯅꯧ ꯍꯩꯁꯦꯀꯣ ꯑꯁꯪꯕꯗ ꯆꯥꯅꯤꯡꯕ ꯈꯣꯠꯄꯁꯨ ꯂꯩꯕꯅꯤ ꯑꯩꯈꯣꯏꯒꯤ ꯄꯨꯊꯣꯔꯛꯇꯦꯕ ꯁꯦꯡꯅ ꯍꯥꯏꯔꯒꯗꯤ ꯑꯩꯈꯣꯏꯒꯤ ꯄꯨꯊꯣꯛꯏꯕ ꯃꯤꯁꯤꯡꯁꯤꯅ ꯑꯦ ꯍꯦꯛ ꯈꯔ ꯑꯗꯨꯝ ꯌꯥꯎꯒꯤꯁꯅꯨ ꯍꯥꯏꯕꯒꯤ ꯌꯣꯟꯕꯗ ꯈꯔ ꯑꯃꯁꯨ ꯑꯗꯨꯝ ꯀꯩꯅꯣ ꯇꯧꯖꯒꯅꯣ ꯍꯥꯏꯕꯒꯤꯅꯦꯕ ꯑꯅꯝꯕꯅꯗꯤ ꯄꯩꯁꯥ ꯇꯥꯅꯤꯡꯕ ꯀꯥꯡꯕꯨꯅꯤꯅ ꯑꯦ ꯈꯈꯤꯇꯪꯈꯛ ꯃꯨꯟꯗꯣꯏ ꯇꯧꯔꯛꯄ ꯎ ꯈꯤꯇꯪꯈꯛ ꯃꯨꯜꯂꯛꯄ ꯆꯪꯉꯛꯄꯗꯒꯤ ꯑꯦ ꯌꯣꯟꯒꯦꯀꯣ ꯍꯥꯏꯕ ꯑꯗꯨꯃꯥꯏꯅ ꯑꯁꯪꯕ ꯁꯤꯡꯁ ꯌꯣꯟꯊꯣꯛꯇꯕꯤꯗꯨꯅꯦꯕ ꯊꯝꯃꯤꯁꯦ ꯑꯩꯈꯣꯏꯅꯒ ꯂꯝꯕꯤꯗ ꯆꯠꯄꯩꯅꯧ ꯈꯨꯌꯥꯁ ꯎꯕꯀꯋꯥ ꯑꯁ ꯄꯥꯏꯕꯤꯅꯦ ꯍꯥꯏꯁꯤꯅꯦ ꯍꯩꯅꯧ ꯍꯧꯖꯤꯛꯇꯤ ꯑꯇꯩ ꯍꯩ ꯎꯕꯗꯤ ꯄꯥꯛ ꯐꯪꯉꯣꯏ ꯍꯥꯏꯗꯤ ꯍꯣꯏ ꯍꯦꯛꯑꯒ ꯁꯤꯗ ꯃꯌꯥꯝ ꯌꯣꯟꯕ ꯈꯣꯠꯄꯕꯨꯗꯤ ꯅꯣꯏ ꯊꯦꯡꯅꯕ ꯌꯥꯏꯀꯣ ꯑꯗꯨꯑꯣꯏꯁꯨ ꯂꯝꯕꯤꯒꯨꯝꯕ ꯆꯠꯄꯗ ꯍꯧꯖꯤꯛ ꯀꯔꯤꯅꯤ ꯏ ꯍꯥꯏꯕ ꯃꯇꯝꯗ ꯑ ꯑꯩꯈꯣꯏꯒꯤ ꯄꯨꯡꯍꯩꯗꯣꯟ ꯀꯥꯁꯦ ꯑꯩꯈꯣꯏꯒꯤ ꯄꯥꯟꯕꯗꯤ ꯄꯨꯔꯥ ꯂꯣꯏꯕꯗꯤ ꯅꯠꯇ꯭ꯔꯤꯕ ꯄꯥꯟꯕ ꯍꯧꯕꯗ ꯉꯥꯏꯔꯤꯕ ꯑꯁꯤ ꯈꯔ ꯈꯔ ꯈ ꯎꯕ ꯍꯧꯔꯅꯤꯣ ꯀ ꯑꯗꯒꯤ ꯈ꯭ꯋꯥꯏꯗꯒꯤ ꯎꯒꯜꯂꯤꯁꯦ ꯍꯧꯖꯤꯛ ꯍꯩꯅꯧ ꯎꯕꯅꯦꯕ ꯑꯗꯨꯒ ꯀꯐꯣꯏꯒ ꯀꯐꯣꯏꯁꯤꯁꯨꯀꯣ ꯂꯝꯕꯤꯗ ꯆꯠꯄꯗ ꯐꯖꯅ ꯄꯥꯜꯂꯦꯕ ꯍꯧꯖꯤꯛꯁꯦ
ꯄꯥꯜ ꯄꯥꯜ ꯑ ꯃ ꯑꯇꯩꯒꯤꯒꯐꯣꯏ ꯀꯔꯤ ꯌꯦꯟꯗꯦꯝ ꯃꯅꯥꯗꯒ ꯍꯥꯞꯄꯒ ꯆꯥꯅꯕꯗꯣ
ꯍꯗꯤ ꯃꯅꯥꯗ ꯍꯥꯄ ꯁꯥꯕꯗꯤ ꯑꯣ
ꯆꯥꯕꯗ ꯆꯥꯕꯒꯤ ꯀꯥꯡꯝꯐꯣꯏꯗꯣ ꯑꯁꯤꯟꯕꯗꯣ ꯑꯩꯈꯣꯏ ꯁꯤꯒꯤ ꯗꯗꯤ ꯄꯨꯔꯥ ꯑꯊꯨꯝꯕꯤ ꯅꯠꯇꯕ ꯑꯗꯨꯝ ꯏꯁꯥꯒꯤ ꯄꯥꯟꯕꯗꯣ ꯑꯗꯨꯒꯨꯝꯕꯗꯨ ꯌꯦꯟꯗꯦꯝ ꯑꯃ ꯅꯥꯑꯔꯒ ꯊꯨꯝꯒ ꯃꯣꯔꯣꯛ ꯑꯇꯦꯛꯄꯒ ꯍꯥꯞꯄ ꯀꯥꯟꯗꯒ ꯆꯥꯗ
ꯑ ꯑꯗꯨꯗꯤ ꯍꯥꯥꯎ ꯃꯅꯤ
ꯑꯥꯎꯕꯅꯤ
ꯅꯪ ꯐꯥꯎ ꯆꯥꯗ꯭ꯔꯦ ꯑꯗꯨꯃꯥꯏꯅ ꯇꯧꯕꯗꯤ
ꯍꯃꯤꯃꯦ ꯆꯝ ꯍꯧꯖꯤꯛ ꯅꯥꯁꯄꯇꯤꯒꯨꯝꯕ
ꯑꯥ
ꯑꯗꯒꯤ ꯀꯐꯣꯏ ꯍꯩꯈꯥ ꯍꯩꯈꯥ ꯑꯆꯧꯕ ꯃꯈꯜ ꯑꯗꯨꯒꯨꯝꯕꯁꯤꯡ ꯑꯗꯨꯒꯨꯝꯕ ꯃꯇꯝ ꯑꯣꯏꯕꯒꯤ
ꯅꯪ ꯑꯃ ꯈꯪꯕ꯭ꯔꯥ ꯑꯩꯈꯣꯏ ꯀꯤꯍꯩꯈꯥ ꯑꯃ ꯃꯔꯛ ꯑꯃ ꯑꯩꯈꯣꯏꯒꯤ ꯏꯍꯥꯟ ꯍꯥꯟꯕ ꯄꯨꯊꯣꯔꯛꯄ ꯑꯣꯏꯗꯨꯣꯏꯔꯥ ꯀꯩꯅꯣ ꯍꯩꯈꯥ ꯃ ꯂꯩꯔꯝꯕꯗꯣ ꯈꯪꯕ꯭ꯔꯥ
ꯀꯔꯤ ꯍꯩꯈꯥꯥ ꯅꯣ ꯍꯥꯏꯁꯦ
ꯑꯍꯥꯟꯕꯗ ꯀꯩꯅꯣ ꯊꯣꯛꯂꯛꯄ ꯍꯧꯖꯤꯛ ꯍꯩꯈꯥ ꯊꯣꯛꯂꯛꯏꯕꯁꯤꯡꯁꯤꯗ ꯈꯣꯏꯒꯤ ꯉꯥꯡ ꯂꯩꯅꯔꯒ ꯇꯦꯁ ꯀꯦ ꯑꯁꯤꯁꯨ ꯑꯃꯗꯁꯨ ꯑꯣꯏꯕ ꯑꯩ ꯒ꯭ꯌꯥꯟ ꯇꯥꯗ꯭ꯔꯦ ꯑꯅꯤ
ꯑꯃ ꯑꯗꯨꯝ ꯁꯥꯏꯗ ꯁꯥꯏꯗ ꯄꯥꯟꯕꯗꯨ ꯅꯠꯇ꯭ꯔꯣ
ꯁꯥꯏꯗ ꯄꯥꯟꯕ
ꯄꯨꯔꯥ ꯗꯤꯞ ꯔꯦꯠ ꯑꯣꯏꯕꯗꯣ
ꯗꯤꯞ ꯔꯦꯠ ꯃꯈꯛ ꯆꯥꯈꯤꯕꯝ ꯌꯥꯎꯕꯅꯤꯅꯦꯍꯦ ꯍꯧꯖꯤꯛꯀ ꯆꯥꯔꯤꯕ ꯍꯩꯈꯥꯁꯤ ꯅꯠꯇꯕ ꯍꯥꯏꯇꯥꯔꯦ ꯍꯧꯖꯤꯛ ꯍꯧꯖꯤꯛ ꯌꯣꯟꯅꯔꯤꯕ ꯑꯩꯈꯣꯏꯒꯤ ꯈꯔ ꯉꯥꯡ ꯂꯩꯅꯔ ꯍꯧꯖꯤꯛ ꯃꯌꯥꯝ ꯌꯣꯟꯗ꯭ꯔꯣ ꯑꯗꯨꯒꯨꯝꯕꯗꯨ ꯅꯠꯇꯕ ꯍꯥꯏꯇꯥꯔꯦ
ꯄꯗꯨꯔꯕ
ꯑꯥ ꯁꯤꯗꯒꯤ ꯈꯔ ꯄꯤꯛꯊꯕ꯭ꯔꯥ ꯀꯩꯅꯣ ꯇꯧꯕꯗꯣ ꯑꯗꯨꯒꯤꯗꯣ ꯍꯥꯏ ꯇꯔꯦ
ꯑꯁ ꯑꯗꯨꯗꯤ ꯑꯩꯈꯣꯏ ꯁ꯭ꯋꯥꯏꯒꯤ ꯑꯗꯨꯝ ꯂꯣꯀꯦꯜꯒꯤꯗꯣ ꯅꯠꯇ꯭ꯔꯣ ꯍꯥꯏꯔꯒ ꯗꯤꯞ ꯔꯦꯠ ꯑꯣꯏꯕꯗꯣ
ꯑꯣ ꯑꯣ ꯑꯗꯥꯏ ꯑꯣꯏꯕ꯭ꯔꯥ ꯑꯗꯨꯒꯤꯗꯨꯅꯤ ꯑꯩ ꯍꯥꯏꯁꯦ ꯑꯗꯨ ꯍꯧꯖꯤꯛ ꯊꯣꯛꯏꯕ ꯀꯣ ꯑꯁ ꯃꯍꯥꯎꯁꯦ ꯄꯥꯛꯇꯤ ꯀꯅꯣ ꯇꯧꯗ꯭ꯔꯦ ꯍꯩ ꯈꯥꯥꯁꯦ ꯈꯣꯏꯒꯤ ꯃꯍꯥꯎꯁꯦ ꯈꯇꯪ ꯋꯥꯠꯂꯦ ꯍꯥꯏꯇꯥꯔꯦ ꯈꯣꯏꯒꯤ ꯊꯨꯝꯃꯤꯅꯦꯅꯁꯨ ꯊꯨꯝꯕ ꯌꯥꯎꯗꯒꯤ ꯈꯥꯔꯒ ꯑꯩꯈꯣꯏꯒꯤ ꯑꯃ ꯀꯩꯅꯣꯝ ꯇꯧꯋꯦꯕ ꯑꯩꯉꯣꯟꯗ ꯈꯔ ꯅꯨꯡꯉꯥꯏꯖꯗꯕꯗꯣ ꯍꯥꯟꯅꯒꯤ ꯑꯗꯨꯅ ꯍꯦꯟꯅ ꯅꯨꯡꯉꯥꯏꯌꯦ